ꯎꯝ ꯇꯥꯔꯦ ꯎ ꯇꯥꯕ꯭ꯔꯥ ꯑꯩꯅ ꯉꯥꯡꯕ ꯀ ꯂꯍꯔꯤꯁꯕꯨ ꯇꯄꯤꯤ
ꯇꯞ ꯚꯥꯏꯗꯤ ꯀꯩꯅꯣꯗꯣ ꯅꯤꯠ ꯅꯨꯡꯉꯥꯏꯇꯕꯩ ꯂꯥꯏ ꯅꯨꯡꯉꯥꯏꯇꯕꯦ
ꯎ ꯅꯪꯦ ꯏꯥꯏ ꯅꯨꯡꯉꯥꯏꯇꯕꯦ
ꯀ ꯀꯩ ꯇꯧꯔꯣ ꯍꯥꯏꯕ ꯑꯆꯥ ꯑꯁꯠ ꯁꯦꯝꯃ꯭ꯔꯣꯏ ꯍꯥꯏꯕꯣ
ꯈꯪꯗꯦ ꯑꯩꯅ ꯊꯥꯔꯛꯑꯣ ꯍꯥꯏꯔꯦ ꯊꯥꯁꯨ ꯊꯥꯔꯛꯇꯦ ꯃꯆꯥꯅꯨꯄꯤꯅꯤ ꯀꯥꯏꯅ ꯑꯩ ꯄꯣꯡ ꯄꯣꯡꯉꯗꯅ
ꯊꯥꯔꯛꯄꯥꯏꯈꯩꯅꯣ ꯐꯣꯇꯣ ꯕꯒ
ꯅꯠꯇꯦ ꯌꯨꯝꯗ ꯂꯩꯍꯧꯕ ꯃꯣꯏ ꯃꯤ ꯑꯃꯒꯤ ꯅꯝꯕꯔ ꯊꯥꯔꯛꯑꯣ ꯍꯥꯏꯔꯒ ꯊꯥ
ꯑꯣ ꯃꯥꯅ ꯆꯠꯊꯣꯛꯑꯕꯤꯔ ꯑꯩꯁꯦ
ꯎꯝ
ꯑꯩ ꯁ ꯉꯁꯥꯏ ꯀꯩꯅꯣꯗꯣ ꯌꯦꯡꯈꯧꯔꯃꯤꯅ ꯁꯤꯔꯦꯟꯗꯣ
ꯅꯨꯡꯉꯥꯏꯕ꯭ꯔꯥ
ꯎꯝ ꯅꯨꯡꯉꯥꯏ ꯅꯨꯡꯉꯥꯏ ꯅꯨꯡꯉꯥꯏꯅꯤ ꯀꯩ ꯇꯧꯗꯕꯤꯗꯨꯅꯤ ꯑꯩꯈꯣꯏ ꯁꯦꯞꯇꯕꯤꯗ ꯌꯨꯡ ꯑꯗꯨꯝ ꯌꯦꯡꯕꯤꯗꯣ
ꯑꯣ ꯑꯗꯨꯗꯤ ꯄꯨꯥ ꯄꯨꯔꯥꯅ
ꯌꯥꯎꯋꯦ ꯏꯄꯤ ꯁꯣꯔꯠ ꯀꯩꯅꯣꯅꯦ ꯃꯔꯤꯥꯡꯕ ꯅꯠꯇꯦꯕ ꯍꯥꯏꯥꯏꯅꯦ ꯐꯥꯏ ꯇꯥꯖꯔꯣ ꯇꯑꯌꯦ
ꯇꯥꯏꯌꯦ ꯇꯗꯔꯤꯅꯤꯅꯦ ꯑꯩꯉꯣꯟꯗ
ꯎ ꯂꯩꯥꯏ ꯅꯨꯡꯉꯥꯏꯇꯕꯥꯏ ꯎ
ꯖꯅꯨꯡꯉꯇꯕꯩ ꯌꯥꯗ꯭ꯔꯦ ꯌꯥꯗ꯭ꯔꯦ ꯇꯁꯜ ꯏ ꯄꯨꯝꯃꯦ ꯑꯗꯨꯋꯥꯏꯗ ꯌꯥꯗ꯭ꯔꯦ ꯂꯩ
ꯎ
ꯑꯥꯎꯥꯏ ꯐꯃ ꯂꯩꯍꯧꯕꯅꯦ
ꯑꯣ ꯑꯗꯨ ꯅꯪꯟ ꯀꯣꯜ ꯇꯧ ꯌꯥꯏꯖꯤꯗꯤ
ꯑꯗꯨꯅꯦ ꯑꯩ ꯍꯣꯏ ꯇꯥꯃꯣꯣꯟ ꯗ ꯌꯥꯗ꯭ꯔꯤꯅꯤꯅꯦ
ꯎꯝ ꯅꯦꯠ ꯅꯨꯡꯉꯥꯏꯇꯕ ꯑꯣꯏꯝꯒꯅꯤ
ꯅꯦꯠ ꯅꯨꯡꯉꯥꯏꯇꯕ ꯑꯣꯏꯝꯒꯅꯤ ꯎꯝ ꯝ ꯑꯣꯏꯔꯝꯃꯅꯤ
ꯎꯝ ꯑꯗꯨꯝ ꯀꯔꯤ ꯀꯔꯤ ꯃꯈꯊꯦꯜ ꯇꯧꯏ ꯃꯣꯏꯗꯣ
ꯈꯪꯗꯦ
ꯍꯥꯎ ꯊꯣꯡꯉꯨ ꯍꯥꯏꯌꯨꯅꯦ
ꯃ ꯀ ꯩꯅꯣꯏꯁꯤ
ꯑ
ꯍꯥꯏꯗꯣꯛ ꯀꯦ ꯍꯥꯏꯗꯣꯛꯀꯦ ꯎꯝ ꯍꯥꯏꯒꯦ ꯍꯥꯏꯒꯦ ꯑꯗꯨꯒ ꯏꯟꯚꯥꯏꯠ ꯇꯧꯔꯅꯕ
ꯎꯝ ꯈꯔ ꯍꯥꯎꯅ ꯊꯣꯡꯉꯣ꯭ꯨ ꯌꯣ ꯆꯥꯝꯃꯗꯣ ꯑꯩ ꯀꯣꯜ ꯃꯥꯥ ꯍꯥꯟꯅ ꯇꯧꯔꯛꯀꯦꯗꯦ ꯍꯥꯏ ꯑꯩ ꯍꯥꯟꯅ ꯇꯧꯔꯛꯀꯦ ꯍꯥꯏ
ꯎꯝ ꯁꯤ ꯍꯦꯛ ꯂꯣꯏꯕ ꯇꯧꯖꯤꯜꯂꯨ
ꯎ
ꯎ ꯑꯩ ꯍꯥꯏꯒꯦ ꯐꯝꯃ ꯂꯩꯍꯧꯕꯅꯦ
ꯀꯁ ꯇꯧ ꯇꯧꯕꯕ꯭ꯔꯥꯏꯦ
ꯁꯦꯅ ꯌꯦꯡꯍ ꯍꯧ ꯅꯦ
ꯆ ꯊꯤ ꯂꯩꯦꯖꯣ ꯌꯥ ꯎ ꯀꯔꯤ ꯈꯤꯔꯤ ꯃꯖꯥꯅ
ꯍꯥ
ꯏꯆꯦ ꯅꯚꯥꯏ ꯂꯩꯔꯣ
ꯂꯩꯏ ꯃꯌꯥ ꯍꯥꯏꯁꯦ ꯂꯩꯏ
ꯑ ꯃꯣꯏ ꯇꯥꯔꯦꯕ ꯀꯥꯟꯅꯥ ꯍꯂꯤꯁ ꯅꯕ
ꯇꯥꯕ
ꯇꯔꯃꯣꯏ ꯇꯔꯃ ꯍꯥꯥ
ꯇꯥꯏ
ꯎꯝ
ꯌꯥꯝ ꯍꯧꯖꯅꯤ ꯑꯗꯨꯗꯤ
ꯑꯦ ꯅꯠ
ꯏꯜꯂꯣ ꯊꯥꯅꯗꯅꯦ ꯊꯥꯗꯦ
ꯎꯝ ꯁ ꯂꯦꯈꯦ ꯄ ꯃꯅꯤ ꯣꯂꯨꯝꯗꯨ ꯂꯦꯈꯦ ꯄ ꯃꯅꯤ
ꯃꯤ ꯃꯌꯥꯝ ꯍꯜꯂꯣꯏ ꯐꯤ ꯅꯝꯗꯣꯏꯅꯦ
ꯑꯣ ꯎꯝ
ꯀ ꯀꯝ ꯂꯩꯕ ꯈꯔ ꯂꯩ
ꯃ ꯑꯦ ꯑꯥ ꯊꯥꯈꯤꯗ꯭ꯔꯕꯣ ꯕꯖꯥꯔꯗ
ꯈꯪꯒꯦ
ꯀ ꯑꯕꯆꯥꯥ ꯅꯣꯏꯒ ꯆ ꯇꯃꯤꯟꯅꯃꯤ꯭ꯔꯣ
ꯆꯠꯃꯤꯅꯦ
ꯍꯧꯗꯒ ꯃꯥꯍꯜꯂꯕ ꯀꯩꯒꯤꯅꯣ
ꯑꯩꯈꯣꯏ ꯋꯥꯍꯥꯟꯃꯤꯖꯔꯏꯍꯦ ꯣꯗ ꯀꯣꯏꯔꯦ ꯁꯥꯏꯀ ꯅ ꯇꯧ ꯂꯥꯏꯔꯦ ꯀꯣꯂꯦꯖ ꯆꯠꯇꯝꯅꯦ
ꯑꯣ ꯀꯣꯏ ꯆꯠꯇꯣꯏ ꯖꯥꯠꯂ
ꯑꯣꯏꯔꯝꯒꯅꯤ ꯀꯥꯏꯔꯣꯝ ꯆꯠꯄ ꯑꯣꯏꯔꯝꯒꯅꯤ
ꯎꯝ ꯍꯣꯏꯁꯦ
ꯃꯤ ꯂꯩꯁꯥ ꯐꯥꯔꯕꯅꯤ ꯀꯦꯕꯥ ꯍꯩꯔꯕꯅꯤ
ꯎꯝ
ꯎꯝ ꯅꯣꯏ ꯇꯥꯃꯣ ꯍꯣꯏ ꯉꯁꯤ ꯂꯥꯛꯑꯣꯏ ꯍꯥꯏꯕ꯭ꯔꯥ ꯁꯣꯝꯗ
ꯑꯩꯈꯣꯏ ꯕꯥꯒ ꯊꯕꯛ ꯆꯠꯅꯤ ꯍꯥꯏ ꯍꯧꯋꯦ ꯆꯠꯈ꯭ꯔꯕ ꯆꯠꯇ꯭ꯔ ꯈꯪ ꯈꯪꯗꯦꯗꯨꯖꯨ ꯑꯩ
ꯂꯣꯏꯔꯦ ꯅꯣꯏ ꯐꯗꯔ ꯆꯥꯠꯐꯥꯎ ꯈꯪꯗ꯭ꯔꯕ
ꯀꯩꯅꯣ ꯇꯧ ꯂꯩꯍꯧꯕꯅꯦ ꯍꯧꯗꯣꯛꯅ ꯂꯩꯍꯧꯅꯤ
ꯎꯝ
ꯑꯩ ꯉꯁꯥꯏ ꯇꯨꯏꯁꯟ
ꯎꯝ
ꯊꯕꯛ ꯀꯩꯅꯣ ꯐꯗ ꯀ ꯇ ꯀ ꯊꯕ ꯌꯥꯝ ꯂꯩꯅꯦ ꯑꯗꯨ ꯑꯩꯈꯣꯏ ꯂꯦꯇꯤꯟ ꯁꯥꯅꯤꯅ ꯇꯥꯃꯣꯗ ꯆꯠꯇꯅ ꯂꯩ
ꯅꯣꯏꯒꯤ
ꯎꯝ ꯁꯥꯁꯨ ꯁꯥꯗꯦ ꯑꯗꯨꯒ ꯌꯥꯗ꯭ꯔꯦ
ꯃꯊꯛ ꯀꯩꯅꯣ ꯇꯧꯔꯣ ꯃꯈꯥꯁꯨ ꯄꯨꯂꯞ ꯌꯥꯗ꯭ꯔꯕꯣ
ꯏꯁꯤꯡꯗꯣ ꯂꯣꯏꯅ ꯇꯥꯎꯈꯠꯂꯛꯑꯦꯅ ꯑꯗꯨꯒꯤ ꯁꯦꯝꯅꯤꯅ ꯑꯅꯧꯕ ꯑꯃ ꯁꯦꯝ ꯑꯪ ꯀꯣꯡꯐꯨꯠ ꯑꯣꯏꯕꯅꯦ
ꯁꯤꯠꯇꯕꯅꯅꯤ
ꯑꯩꯈꯣꯏꯁꯨ ꯁꯦꯝꯕꯗ ꯁꯦꯝꯕꯗꯅ
ꯁꯦꯝ ꯁꯦꯝ
ꯑꯩꯅꯅ ꯁꯦꯝꯕ ꯂꯩꯔꯝꯅꯤ ꯇꯧꯔꯤꯁꯦ
ꯁ ꯅꯍꯥꯟ ꯂꯩꯕꯥꯛꯅ ꯄꯨꯂꯛ ꯅꯟꯖꯟꯒꯤꯚ ꯅꯠꯇ꯭ꯔꯗꯤ ꯈꯔ ꯐꯗꯧꯕ
ꯀꯃꯥꯏꯕ ꯎ ꯅꯨꯡ ꯇꯥꯕꯦ ꯆꯦꯟꯊꯔꯛꯄꯔꯣ ꯑꯩꯁꯦ
ꯅꯠꯇꯦ ꯑꯩꯈꯣꯏ ꯃꯊꯛꯀꯤ ꯌꯨꯝ ꯑꯃ ꯀꯣꯠꯄꯗꯨꯗꯀꯣ ꯑꯩꯈꯣꯏꯁꯤꯗ ꯂꯣꯏ ꯍꯥꯏꯦ ꯜꯍꯟꯕꯅꯦꯕ ꯂꯩꯕꯥꯛꯇꯣ
ꯅꯣꯏ ꯀꯩꯅꯣ ꯈꯥꯏꯁꯤ ꯑꯗꯨꯗꯤ
ꯈꯖꯟꯗ ꯑꯗꯨꯗꯤ ꯀꯣꯅ ꯈꯖꯟꯕꯅꯤꯗ
ꯇꯨꯏ ꯂꯩꯒꯦ ꯈꯥꯏꯖꯤꯟꯗ꯭ꯔꯣ ꯕꯥꯎꯟꯗꯔꯤ ꯇꯧꯔꯒ
ꯕ
ꯈꯥꯏ ꯑꯗꯨꯅ ꯀꯣꯟꯅ ꯑꯗꯨ ꯂꯧꯊꯣꯛꯑꯒ ꯂꯩꯕꯥꯛꯈꯩꯗꯣ ꯄꯨꯂꯞ ꯊꯥꯗꯕꯅꯦꯕ
ꯍꯅꯦ
ꯑꯣ ꯍꯌꯦꯡ ꯌꯨꯝ ꯁꯥꯔꯁꯨ ꯂꯩꯕꯥꯛ ꯂꯩꯅꯗꯖꯉꯥꯏꯅꯤꯅ ꯂꯣꯏꯅ
ꯎꯝ ꯄꯨꯞ ꯐꯟꯈ꯭ꯔꯕ ꯐꯨꯟꯈ꯭ꯔꯕ
ꯂꯞ ꯐꯟꯒ꯭ꯔ
ꯎꯝ ꯍꯣꯏ ꯁꯦꯝꯗ ꯌꯥꯔꯣꯏ ꯑꯗꯨ ꯃꯤ ꯀꯏ ꯐꯥꯏꯕꯗ
ꯑꯗꯨꯝ ꯐꯩꯌꯦ ꯌꯥꯝ ꯌꯥꯗꯕꯕꯨꯗꯤ ꯅꯠꯇꯦꯗ
ꯎꯝ
ꯣꯏ ꯈꯔ ꯈꯔ ꯀꯩꯅꯣ ꯇꯧꯔꯤꯉꯩ ꯁꯐꯧꯅꯅꯨꯡꯉ ꯍꯥꯏꯅꯤ
ꯎꯝ ꯏ ꯆꯤꯡꯈ ꯌꯥꯝ
ꯆꯀ ꯌꯥꯝ ꯏꯁꯤꯡ ꯌꯥꯝ ꯍꯩꯗ ꯌꯥꯗꯦ
ꯑ ꯑꯨꯡꯒ ꯂꯥꯛꯑꯅꯤ ꯀꯥꯏꯗꯤꯦ ꯏꯁꯤꯡ ꯊꯩꯕꯤꯗ꯭ꯔꯗꯤ
ꯅꯠꯇꯦ ꯏꯁꯤꯡ ꯌꯥꯝ ꯍꯩꯇꯔꯗꯤꯀꯣ ꯑꯗꯨꯑꯣ ꯑꯣꯏꯔꯗꯤ ꯑꯗꯨꯝ ꯃꯊꯛꯛꯇ ꯇꯧꯈꯜꯂꯛꯏꯕ ꯈꯪꯕ ꯑꯗꯨꯅ ꯏꯁꯤꯡ ꯌꯥꯝ ꯍꯩꯗ ꯌꯥꯗꯦ ꯎꯝ
ꯎꯝ ꯀꯩꯅꯣ ꯂꯥꯎꯕ ꯃꯈꯣꯜ ꯇꯥꯒꯨꯝ ꯇꯧꯏꯅ
ꯋꯥꯔꯤ ꯇꯧꯔꯤꯔꯣ ꯑꯗꯣꯝꯗꯣ
ꯃꯄꯥꯟꯗ ꯉꯥꯡꯉꯣꯌꯦ ꯁꯤꯕꯣꯡ ꯇꯥꯔꯤꯕ ꯀꯌꯥꯝ ꯍꯧꯅ ꯉꯥꯡꯏꯕꯩ ꯎ
ꯊꯦꯡꯁ ꯏꯟꯗꯤꯔꯥ ꯔꯣ
ꯎꯝ ꯏꯁꯦꯟꯒ
ꯑꯁ
ꯍꯧꯃꯜꯂꯦ ꯍꯥꯏꯌꯣ ꯂꯩꯗꯧ ꯍꯥꯏꯌꯣ ꯁꯥꯎꯟ
ꯃꯥꯏ ꯐꯅ ꯌꯥꯝ ꯌꯥꯝꯕꯅꯤꯅꯦ ꯃꯁꯤꯡ ꯃꯤ ꯃꯁꯤꯡ
ꯁꯤ ꯐꯅ ꯌꯥꯝ ꯌꯥꯝꯃꯝꯅꯦ ꯃꯥꯥꯁꯨ
ꯎꯝ ꯃꯁꯛ ꯌꯥꯝ ꯊꯤ ꯀꯥꯏꯅ ꯌꯥꯝ ꯇꯧꯒꯤꯗꯥꯏꯅꯦ
ꯑꯩꯁꯨ ꯇꯧ ꯍꯧꯔꯗꯝꯅꯦ ꯃꯤ ꯐꯥꯎꯐꯔ ꯂꯩꯀꯥꯟꯗ ꯑꯃꯨꯛ ꯇꯧꯔꯣꯑꯣ ꯃꯤ ꯂꯩ ꯀꯥꯟꯗ ꯎꯝ ꯅꯪꯗꯤ ꯗꯨꯀꯥꯟ ꯊꯣꯛꯈ꯭ꯔꯅꯤ
ꯑꯩꯉꯣꯟ ꯅꯠꯇ꯭ꯔꯁꯨꯝ ꯌꯦꯇꯄꯠꯇꯕ ꯌꯥꯏꯗꯅ
ꯑꯩ ꯃꯤꯖꯤ ꯂꯩꯁꯨ ꯂꯩꯇꯅꯤ
ꯅꯣꯏ ꯇꯥꯝꯃꯣ ꯇꯧꯔꯣ ꯑꯗꯨꯗ ꯃꯤ ꯑꯃ ꯂꯩꯔꯦ
ꯎꯝ
ꯃꯔꯤ ꯃꯔꯤ
ꯃꯔꯤ ꯃꯔꯤ ꯇꯧꯔꯗꯤ ꯌꯦꯡꯉꯣ ꯀꯌꯥꯝ ꯌꯥꯝꯃꯦ ꯌꯦꯡꯉꯣ
ꯃꯔꯤ ꯅꯤꯄꯥꯜ ꯇꯔꯥꯅꯤꯊꯣꯏ ꯑ
ꯑꯁ ꯑꯩꯈꯣꯏ ꯍꯥꯏꯔꯣꯈꯪꯗꯦꯗ ꯄꯨꯊꯥꯔꯛꯇꯦ
ꯃꯤ ꯆꯠꯂ ꯍꯪꯉꯨꯔꯣꯏꯗ꯭ꯔꯣ
ꯆꯠꯂꯨꯔ ꯂꯩꯔꯝꯗ꯭ꯔ ꯌꯦ ꯑꯃꯨꯛꯊꯟꯗ
ꯏꯁꯨ ꯍꯥꯏ ꯌꯦꯡꯉꯨ ꯀꯩꯅꯣ ꯀꯝ ꯂꯥꯞꯄꯟꯗ꯭ꯔꯗꯤ
ꯃꯣꯏꯅ ꯃꯣꯏ ꯌꯨꯝꯗ ꯍꯥꯜꯂꯣ ꯍꯥꯏꯔꯛꯑꯗꯤ ꯗꯨꯅꯤꯌꯥꯅ ꯍꯦ ꯇꯟꯖꯕ꯭ꯔ
ꯎꯝ ꯃꯤꯂꯦ
ꯃꯤ ꯂꯦꯝꯗꯗꯤ ꯀꯩ ꯇꯧꯔꯣꯏꯗ ꯃꯣꯏꯗꯨ ꯍꯥꯜꯂꯣꯏ ꯍꯥꯏꯔꯛꯑꯣꯣꯏꯗ ꯃꯣꯏ ꯃꯤ ꯈꯔꯗꯤ ꯑꯗꯨꯝ ꯂꯩꯕꯅꯦꯕ ꯃꯤ ꯌꯥꯝ ꯑꯃ ꯂꯩꯔꯁꯨ ꯑꯗꯨꯝ ꯍꯥꯟꯅꯤ ꯃꯣꯏ
ꯑ
ꯎꯝ ꯍꯂꯦ
ꯑꯣ ꯑꯩꯣꯏ ꯑꯦ ꯌꯥ ꯃꯤꯅꯤ ꯀꯩꯅꯣ ꯌꯧꯔꯦꯕꯀꯣ ꯎꯝ ꯃꯨꯠꯊꯠꯂꯣ ꯃꯨꯠꯊꯠꯂꯣ ꯌꯥꯕꯅꯤ
ꯍ ꯃ ꯊꯂ
ꯎꯝ